ꯑꯣ ꯇꯥꯏꯀꯣ
ꯑꯥ ꯇꯥꯢꯌꯦ ꯇꯥꯕ꯭ꯔꯣ ꯇꯥꯏꯌꯦꯕ ꯇꯥꯗꯕ꯭ꯔꯣ ꯍꯜꯂꯣ
ꯃꯨꯁ ꯅꯈꯣꯟꯁꯦ ꯐꯖꯅ ꯇꯥꯗꯦꯅꯦ
ꯀꯃꯥꯏ ꯇꯧꯗ ꯇꯧꯕꯅꯣ ꯇꯥꯗꯕꯁꯦ ꯇꯥꯕ꯭ꯔꯣ ꯍꯧꯖꯤꯛꯇꯤ ꯇꯥꯔꯕꯣ
ꯇꯢꯌꯦ ꯇꯥ ꯁꯨꯝ ꯐꯝꯃ ꯂꯩꯗ ꯅꯪꯗꯤ
ꯆꯥꯛ ꯆꯥꯔꯕꯣ
ꯆꯥꯥꯛꯗꯤ ꯉꯁꯥꯢꯗꯒꯤ ꯆꯥꯒ꯭ꯔꯕꯅꯤꯗ
ꯑꯣ ꯐꯩꯌꯦꯅ
ꯎꯝ ꯅꯪꯗꯤ ꯆꯥꯗ꯭ꯔꯤꯕ꯭ꯔꯣ
ꯑꯩ ꯍꯧꯖꯤꯛ ꯆꯥꯕ ꯂꯣꯏꯔꯒ ꯂꯩꯕꯅꯦ
ꯐꯥꯢꯅ ꯀꯔꯤ ꯍꯤꯟꯖꯥꯡ ꯆꯥꯒꯦ ꯀꯔꯤ ꯃꯊꯦꯜ ꯆꯥꯒꯦ
ꯈꯣꯏ ꯈꯥꯃꯦꯟꯒ ꯑꯂꯨꯒ ꯊꯣꯡꯉꯦꯗ ꯊꯣꯡꯕꯗꯤꯀꯣ ꯑꯌꯨꯛꯅ ꯊꯣꯡꯉꯒ ꯊꯝꯃꯕꯅꯦꯕꯀꯣ ꯆꯥꯅꯤꯡꯗꯕꯒꯤ ꯑꯗꯣꯝ ꯂꯩꯕ
ꯑꯁ ꯍꯥꯎꯔꯝꯅꯤ ꯑꯗꯨꯗꯤ ꯍꯑꯩꯗꯤ ꯁꯧꯒꯔꯤꯒ ꯑꯥ ꯀꯩꯅꯣ ꯆꯧꯒ꯭ꯔꯤꯒ ꯈꯥꯃꯦꯟ ꯑꯈꯥꯕꯗꯣ
ꯑ ꯑ ꯑ ꯑꯗꯨ ꯌꯥꯝ ꯍꯥꯎꯕꯅꯦ ꯆꯥꯟꯅꯕꯅꯦ
ꯎꯝ ꯑꯗꯨ ꯇꯥꯏ ꯉꯥ ꯉꯥ ꯑꯌꯥꯢꯕ ꯑꯀꯪꯕꯗꯣ
ꯍꯣꯏ
ꯑꯗꯨ ꯈꯔ ꯈꯔ ꯍꯥꯞꯆꯜꯂꯒ
ꯍꯥꯎꯕꯅꯤꯅꯦ
ꯈꯪꯗ꯭ꯔꯦ ꯍꯥꯎꯕ꯭ꯔꯥ ꯍꯥꯎꯇꯕ꯭ꯔꯥꯗꯤ ꯑꯗꯨꯕꯨꯗꯤ ꯑꯗꯨ ꯑꯩꯈꯣꯏꯗꯗꯤ ꯆꯥꯛ ꯌꯥꯝ ꯌꯥꯝ ꯆꯥꯕꯅꯤꯅ ꯑꯗꯨꯝ ꯆꯥꯢꯌꯦ
ꯅꯣꯛꯅꯤꯡꯉꯦꯗ ꯅꯪꯁꯨ
ꯍꯥꯥ
ꯀꯌꯥ ꯆꯥꯕ ꯉꯝꯕ꯭ꯔꯣꯅꯦ
ꯑꯁ ꯑꯈꯣꯏꯗꯤ ꯌꯥꯝ ꯆꯥꯕꯅ ꯆꯥꯛ ꯄ꯭ꯂꯦꯠ ꯑꯍꯨꯝ ꯃꯔꯤ ꯈꯥꯛꯇꯅꯤꯗ ꯌꯥꯝ ꯆꯥꯕꯗꯤ ꯅꯠꯇꯦ
ꯌꯥꯝ ꯆꯥꯕꯗꯤ ꯅꯠꯇꯦ ꯍꯥꯏꯕꯗꯨ
ꯐꯩꯌꯦꯅꯦ ꯄ꯭ꯂꯦꯠ ꯃꯔꯤ
ꯎꯝ
ꯅꯪꯁꯨ
ꯍꯣꯏ ꯆꯞ ꯃꯥꯟꯅꯩꯗ ꯍꯣꯏꯅꯦ ꯍꯣꯏ ꯆꯞ ꯃꯥꯟꯅꯩꯗ ꯆꯤꯡꯗ ꯂꯩꯕ꯭ꯔꯥ ꯆꯤꯡꯗ ꯆꯤꯡꯗ ꯂꯩꯕ꯭ꯔꯣ ꯇꯥꯝꯗ ꯂꯩꯕ꯭ꯔꯣ
ꯑꯦ ꯂꯥꯁ ꯃꯟꯗꯒꯤ ꯃꯄꯥꯥꯟ ꯃꯄꯥꯟꯗ ꯊꯣꯛꯑꯦ
ꯑꯣ ꯗꯤ ꯃꯄꯥꯟ ꯍꯥꯏꯁꯦ ꯑꯥ ꯃ ꯃ
ꯅ ꯊꯦꯡꯅ ꯇ
ꯂꯩꯕꯥꯛ ꯃꯄꯥꯟꯗ꯭ꯔꯣ
ꯀꯔꯤ ꯍꯥꯢꯕ
ꯎ
ꯍꯥꯏꯕꯗꯤ ꯃꯄꯥꯟ ꯍꯥꯏꯕꯗꯤꯀꯣ ꯌꯥꯝ ꯂꯥꯞꯄ ꯅꯠꯇꯦ ꯂꯥꯛꯄ ꯃꯄꯥꯟꯗ
ꯎꯝ
ꯌꯥꯝ ꯂꯥꯞꯇꯦ ꯅꯪꯗꯤ ꯀꯥꯏ ꯂꯩꯕ꯭ꯔꯣ ꯆꯤꯡꯗ ꯂꯩꯕ꯭ꯔꯥ ꯇꯝꯗ ꯂꯩꯕ꯭ꯔꯥ ꯑꯣ ꯅꯣꯏꯒꯤ ꯆꯤꯡꯔꯣꯝꯁꯦ ꯀꯥꯏꯔꯣꯝꯅꯣ ꯑꯩꯈꯣꯏꯔꯣꯝꯒꯤꯔꯣ ꯀꯥꯏꯗꯅꯣ
ꯔꯣꯡꯃꯩ ꯃꯦꯖꯣꯔꯤꯇꯤ ꯃꯐꯝꯗꯣ ꯈꯪꯉꯤꯀꯣ
ꯑꯩꯈꯣꯏ ꯔꯣꯝꯒꯤꯅꯦ ꯑꯗꯨ
ꯇꯤ ꯇꯤ ꯑꯦꯝ ꯑꯦꯜ ꯍꯥꯏꯕꯗꯣ ꯑ ꯖꯟꯗꯨꯣ ꯅꯝꯖꯟ ꯅꯝꯖꯟꯒ ꯑꯗꯨꯒꯕꯗ ꯗꯥꯏꯔꯦꯛ ꯁꯥꯔꯦ ꯆꯥꯐꯝ ꯇꯧꯋꯦ
ꯈꯪꯌꯦ ꯍꯣꯢ
ꯎꯝ ꯑꯗꯨꯒꯤ ꯐꯨꯠ ꯐꯣꯝ ꯇꯤ ꯑꯦꯝꯃꯦꯜ ꯈꯥꯡꯉꯤꯀꯣ
ꯈꯪꯉꯦ ꯈꯪꯉꯦ ꯌꯥꯝ ꯂꯥꯏ ꯑꯗꯣ ꯑꯩꯈꯣꯏ ꯑꯩꯁꯨ ꯀꯩꯅꯣꯒꯤꯅꯦ ꯅꯣꯏꯒꯤ ꯃꯅꯥꯛꯔꯣꯝꯒꯤꯅꯦꯕꯀꯣ
ꯑꯣ
ꯑꯩꯈꯣꯏꯒꯤ ꯈꯨꯟꯁꯨ ꯑꯗꯨꯥꯏ ꯑ
ꯑꯗꯨꯗꯤ
ꯑꯩꯈꯣꯏꯒꯤ ꯁꯣꯔꯠꯐꯣꯝꯗꯤ ꯂꯩꯇꯦꯗ ꯑꯩꯈꯣꯏꯒꯤ ꯈꯨꯟꯗꯤ ꯑ ꯌꯥꯝꯅ ꯍꯧꯕꯅꯦ ꯄꯄꯦꯂꯤꯡꯗꯣ ꯑꯍꯧꯕꯗꯣ ꯑꯦꯝ ꯑꯦꯝꯅ ꯍꯧꯕ
ꯑꯦꯝ
ꯍꯣꯏ ꯍꯣꯏ ꯂꯣꯟ ꯊ꯭ꯔꯣ ꯑꯩꯈꯣꯏ ꯔꯣꯝꯒꯤ ꯑꯅ ꯀꯩꯅꯣ ꯇꯝꯄꯥꯛꯔꯣꯝꯗꯒꯤ ꯂꯥꯛꯄ ꯀꯥꯟꯗ ꯈꯔ ꯂꯣꯟ ꯐꯩꯕ ꯈꯣꯏꯗꯣ ꯈꯪꯗ꯭ꯔꯣ ꯔꯣꯡꯃꯩ ꯆꯞ ꯃꯥꯟꯅꯔꯁꯨ ꯑꯩꯈꯣꯏꯝꯒꯤ ꯂꯣꯟꯁꯦ ꯀꯌꯥ ꯇꯣꯡꯉꯥꯜꯂꯦ ꯍꯥꯏꯅ ꯃꯤꯅ ꯐꯥꯒꯤ ꯇꯧꯔꯒ ꯍꯦꯛ ꯇꯧꯕꯗꯣ ꯈꯪꯕ꯭ꯔꯥ
ꯑꯦꯝ ꯑꯦꯝ ꯑꯦꯝ ꯑꯦꯝ
ꯎꯝ
ꯑꯦꯝꯗꯒꯤ ꯍꯧꯎꯋꯦꯕ
ꯍꯣꯏ
ꯑꯦꯝ ꯑꯦ ꯑꯦꯝ ꯑꯦ ꯀꯦ ꯍꯩꯁ ꯔꫭ
ꯆꯨꯝꯃꯦ ꯆꯨꯝꯃꯦ
ꯍꯥꯥ
ꯍꯣꯏ ꯃꯥꯅꯦꯕ
ꯈꯥꯡꯉꯦ ꯑꯗꯨꯗꯤ ꯁꯣꯐꯤꯌꯥ ꯈꯥꯡꯕ꯭ꯔꯥꯅ
ꯈꯪꯉꯩ ꯀ ꯍꯥꯏꯕꯁꯤ ꯑꯅꯤ ꯑ ꯀꯔꯝꯕꯅꯣ
ꯍ ꯁꯣꯐꯤꯌꯥ ꯅꯍꯥꯟ ꯃꯄꯥꯟ ꯆꯠꯈꯤꯕꯗꯣ
ꯑꯣ ꯈꯅꯤ ꯈꯅꯤ
ꯎꯝ
ꯍ ꯈꯪꯉꯦ ꯈꯪꯉꯦ ꯃꯥꯗꯤ ꯇꯣꯡꯉꯥꯜꯂꯦ ꯈꯨꯟꯗꯣ
ꯑꯣ
ꯑꯩꯈꫭꯏ ꯈꯨꯟ ꯗꯣꯡꯉꯥꯜꯂꯦꯕꯀꯣ
ꯁꯐꯌꯥꯁꯨ ꯑꯦꯝ ꯑꯦ ꯀꯦ ꯍꯥꯏꯁ ꯅꯠꯇ꯭ꯔꯣ
ꯌꯥꯔꯦꯔ ꯑꯗꯨ ꯐꯣꯂ ꯍꯥꯏꯔꯛꯇꯅ ꯁꯣꯏꯈꯤꯅꯤ
ꯀꯔꯤ ꯀꯔꯤ ꯇꯧꯔꯒ ꯂꯩꯕ꯭ꯔꯣ
ꯎꯝ ꯗꯒ
ꯑꯩ ꯀꯔꯤ ꯊꯕꯛ ꯇꯧꯔ ꯂꯩꯕ꯭ꯔꯣ
ꯑꯩꯈꯣꯏꯗꯤ ꯕꯤꯖꯤꯅꯦꯁ ꯕꯤꯖꯤꯅꯦꯁ ꯃꯖꯥ ꯃꯖꯥ ꯇ ꯑꯣꯔ ꯂꯩ ꯄꯥꯏꯂꯗꯤ
ꯍꯥꯥ
ꯑꯦꯕ
ꯎꯝ ꯑꯩꯁꯨ ꯎꯄꯥꯏ ꯂꯩꯇꯦ ꯒꯣꯔꯃꯦꯟ ꯁꯥꯔꯚꯤꯁꯁꯦ ꯐꯪꯕꯩ ꯌꯥꯝ ꯂꯨꯏꯅꯦ ꯒꯣꯔꯃꯦꯟ ꯁꯥꯔꯚꯤꯁꯁꯦ
ꯍꯣꯏ ꯑꯁꯦꯡꯕ ꯁꯤꯁꯤꯀꯣ ꯃꯤ ꯄꯩꯁꯥ ꯌꯥꯝ ꯌꯥꯝꯕꯤꯕ ꯀꯥꯟꯗ ꯐꯪꯕ ꯋꯥꯅꯤ
ꯎꯝ ꯑꯗꯨꯒꯤ ꯑꯣꯟ ꯕꯤꯖꯤꯅꯦꯁ
ꯍꯧꯖꯤꯛ ꯅꯪꯅ ꯍꯥꯏꯕ ꯃꯤ ꯃꯃꯤꯡꯗꯣ
ꯎꯝ
ꯑꯗꯣ ꯅꯣꯏ ꯇꯤꯟꯅꯕ꯭ꯔꯥ ꯀꯃꯥꯏꯅ ꯇꯧꯕ꯭ꯔꯥ
ꯌꯥꯝ ꯇꯤꯟꯅꯕ ꯑꯣꯏꯗꯗ ꯑꯗ ꯑꯩꯒꯤ ꯑ ꯑꯩꯒꯤ ꯀꯥꯁꯇꯃꯔ ꯍꯥꯏꯁꯤꯔꯥ
ꯑꯥ
ꯃꯥ ꯅꯍꯥꯟ ꯀꯣ ꯀꯥꯎꯁꯤ ꯀꯝꯁꯤ ꯎꯖꯥ ꯂꯥꯎꯕꯗꯣ
ꯑꯥ
ꯑꯗꯨꯗ ꯃꯥ ꯏꯟꯇꯔꯚꯤꯌꯨꯗ ꯂꯥꯛꯄ ꯃꯇꯝꯗ ꯑꯩꯒꯤ ꯑꯣ ꯑꯩꯒꯤ ꯔꯦꯁꯇꯨꯔꯦꯟꯗ ꯂꯥꯛꯄ
ꯑ
ꯑꯗꯨꯒꯤ ꯑꯗꯨꯝ ꯈꯪꯅꯕꯒꯤ ꯐꯣꯟ ꯅꯝꯕꯔꯁꯨ ꯃꯣꯏꯅ ꯄꯤꯔꯝꯕꯀꯣ
ꯎꯝ
ꯍ ꯍ ꯃꯣꯏ ꯂꯥꯛꯄ ꯃꯇꯝꯗ ꯁꯨꯝ ꯍꯥꯏꯕꯗꯤ ꯏꯟꯇꯔꯚꯤꯌꯨꯒꯨꯝꯕ ꯂꯩꯔꯗꯤ ꯂꯥꯛꯈ꯭ꯔꯗꯤ ꯑꯩꯈꯣꯏꯗ ꯅꯪꯒꯤ ꯔꯦꯁꯇꯨꯔꯦꯟ ꯍꯥꯡꯉꯗꯤ ꯑꯗꯨꯝ ꯍꯥꯏꯕꯗꯤ ꯃꯣꯏꯅ ꯑꯣꯗꯔ ꯍꯅ ꯇꯧꯦ ꯍꯥꯏꯅ ꯐꯣꯟ ꯅꯝꯕꯔ ꯂꯧꯔꯕ ꯑꯗꯨ ꯑꯗꯨꯝ ꯈꯪꯅꯕꯅꯤꯗ
ꯑꯗꯨꯃꯥꯏꯅ ꯍꯥꯏꯔꯒ ꯅꯪꯒꯤ ꯃꯤꯡꯁꯦ ꯊꯥꯏꯅ ꯅꯣꯏꯒꯤꯔꯣꯝꯗ ꯒꯥꯔꯤ ꯕꯥꯁꯀꯣꯇꯦꯟꯕꯒꯤ ꯃꯤꯡꯗꯣ ꯃꯥꯜꯂꯤꯅꯦ
ꯍꯣꯏꯅꯦ ꯑꯗꯨꯕꯨꯗꯤ ꯅꯠꯇꯦ ꯑꯗꯨ ꯑꯣꯏꯔꯁꯨ ꯑꯗꯨꯕꯨꯗꯤ ꯅꯠꯇꯦꯀꯣ
ꯎꯨ ꯃꯥꯂꯦ ꯍꯥꯏꯅꯦ
ꯎꯝ ꯃꯥꯕꯅꯦ
ꯑꯗꯨ ꯃꯤ ꯃꯅꯤꯡꯅꯁꯨ ꯃꯥꯟꯕ ꯐꯝꯗꯕ ꯌꯥꯝ ꯌꯥꯎꯋꯦꯅꯤ
ꯎꯝ ꯅꯪꯅ ꯀꯔꯤ ꯀꯔꯤ ꯊꯕꯛ ꯇꯧꯕꯅꯣ ꯑꯗꯨꯗꯤ ꯃꯄꯥꯟꯗ ꯄꯥꯔꯠ ꯇꯥꯏꯝ ꯖꯣꯕ ꯇꯧꯕ꯭ꯔꯥ
ꯅꯠꯇꯦ ꯄꯇꯥꯟꯗ ꯅꯠꯇꯦ ꯑꯩ ꯀꯨꯝꯁꯤꯍ ꯅꯍꯥꯟ ꯐꯥꯎ ꯏꯟꯇꯔꯟꯁꯤꯞ ꯄꯨꯕꯗ ꯂꯣꯏꯕꯗ ꯉꯥꯏꯔꯤꯕꯀꯣ ꯑꯣ ꯏꯟꯇꯔꯟꯁꯤꯞ ꯂꯣꯏꯔꯒ ꯏꯆꯦ ꯑꯁꯤꯗ ꯂꯩꯌꯦꯕ ꯑꯗꯨ ꯏꯆꯦ ꯃꯅꯥꯛꯇ ꯊꯕꯛ ꯈꯔ ꯊꯤꯁꯤꯔꯥ ꯍꯥꯏꯅ ꯂꯥꯛꯄꯅꯦꯗ
ꯑꯣ
ꯊꯤꯕꯗꯤ ꯆꯠꯇ꯭ꯔꯤ
ꯐꯪꯅꯤꯗ ꯅꯣꯏꯗꯤ ꯊꯕꯛ ꯑꯐꯕ ꯐꯪꯕ ꯑꯣꯏꯔꯣ
ꯄ ꯑꯣꯏꯁ ꯒꯦ ꯅꯪꯁꯨ ꯅꯪꯒꯤ ꯕꯤꯖꯤꯅꯦꯁꯇ ꯁꯛꯁꯦꯁ ꯑꯣꯏꯕ ꯑꯣꯏꯖꯔꯣ ꯍꯧꯖꯤꯛꯀꯥꯟꯗꯤ ꯀꯩꯅꯣ ꯏꯔꯥꯡꯒ ꯏꯔꯥꯡꯒꯨꯝꯕ ꯂꯩꯇꯦ ꯀꯁꯇꯃꯔꯗꯤ ꯌꯥꯝꯕ꯭ꯔꯣ
ꯎ ꯍꯣꯏ ꯑꯩꯈꯣꯏ ꯍꯣꯏ ꯑꯩꯈꯣꯏ ꯇꯤ ꯑꯦꯝ ꯑꯦꯜꯗꯗꯤ ꯏꯔꯟꯁ ꯀꯤꯌꯥ ꯑ ꯏꯔꯥꯡ ꯍꯥꯏꯕꯗꯤ ꯑꯗꯨꯝ ꯅꯣꯔꯃꯦꯜꯒꯨꯝ ꯂꯩꯗ ꯑ
ꯏꯃꯥꯟꯅꯕꯤꯁꯨ ꯌꯥꯝ ꯌꯥꯎꯋꯦ ꯅꯣꯏꯗ ꯅꯣꯏ ꯃꯔꯁꯥ ꯈꯪꯕ꯭ꯔꯥ ꯁꯇ ꯃ ꯍꯥꯏ ꯑ
ꯃꯊꯥ ꯃ ꯊꯥꯔꯤꯌꯥꯃꯤꯃꯦ
ꯑꯗꯨꯒ ꯏꯝ ꯐꯥꯠꯇꯦ ꯀꯕꯨꯏꯅꯦ ꯃꯥ ꯆꯣꯔꯣꯡꯉꯩꯅꯦ
ꯑꯣ
ꯅꯪꯗꯤ ꯂꯦꯡꯉꯣꯏꯔ꯭ꯔꯣ
ꯔꯣꯃꯥꯏꯅꯤꯅꯦ
ꯑꯣ
ꯅꯠꯇꯦ ꯂꯦꯡꯃꯩ ꯃꯔꯊꯥ ꯑꯩꯈꯣꯏ ꯑꯩ ꯗꯨꯀꯥꯟ ꯁꯪꯅꯥꯅꯕꯗ ꯂꯩꯌꯦꯕ ꯑꯗꯨ ꯑꯗꯨꯒꯤꯗꯣ ꯍꯥꯡꯕꯅꯤꯗꯣ
ꯏꯃꯥꯟꯅꯕꯤꯗꯣ ꯅꯔꯁ ꯑꯣꯏꯕꯅꯦꯕꯀꯣ ꯑꯗꯣ ꯃꯥꯁꯨ ꯇꯤ ꯑꯦꯝꯅꯦꯕ
ꯅꯔꯁꯅꯦꯕ
ꯍꯣꯏ
ꯑꯣ
ꯑꯣꯏꯕꯅꯦ ꯑꯗꯨ ꯇꯤ ꯑꯦꯝ ꯑꯦꯜꯗꯒꯤꯅꯦ ꯀ ꯍꯥꯏꯅꯤ
ꯑꯣ
ꯏꯃꯥꯟꯅꯕꯤ ꯑꯃꯁꯨ ꯂꯩꯑ ꯊꯨꯏ ꯍꯥꯏꯅꯀꯣ ꯊꯨꯏ ꯍꯥꯏꯅ ꯑꯃ ꯂꯩꯌꯦ ꯑꯩ ꯆꯥꯕꯤ ꯍꯣꯏ ꯍꯣꯏ ꯍꯣꯏ ꯌꯥ
ꯎꯝ ꯁꯤ ꯈꯪꯉꯤꯗ ꯑꯩꯈꯣꯏ ꯈꯪꯉꯤ ꯑꯩꯈꯣꯏ ꯕꯦꯁꯅꯦ ꯀꯩꯅꯣ
ꯍ ꯅꯈꯣꯏꯒꯤ ꯕꯦꯠꯁꯅꯦ ꯍꯥꯏꯕ ꯑꯗꯨꯗꯤ ꯅꯪꯁꯨ ꯑꯩꯒꯤ ꯕꯦꯁꯅꯤ
ꯑꯣ ꯊꯣꯛꯀꯣ ꯑꯩꯈꯣꯏ ꯀ꯭ꯂꯥꯁ ꯏꯂꯚꯦꯟ ꯇꯨꯌꯦꯜꯕ ꯈꯛ ꯁꯦꯝ ꯕꯤꯆꯅꯤ ꯁꯦꯝꯝ ꯏꯁꯇ꯭ꯔꯤꯝ ꯁꯦꯝꯃ ꯑꯔꯠꯁ ꯁꯦꯝꯝ ꯌꯑꯣꯒ꯭ꯔꯥꯐꯤ
ꯎꯝ ꯑꯗꯨ ꯑꯩꯣꯏ ꯈꯪꯅꯩꯌꯦꯕ ꯃꯄꯥ ꯑꯣꯖꯥ ꯀꯣ
ꯍꯟꯗꯛꯁꯨ ꯗꯦꯜꯂꯤꯗ ꯂꯩꯕꯅꯤ ꯃꯥꯗꯤ
ꯍꯣꯏ ꯈꯪꯉꯦ ꯂꯩꯌꯦ
ꯎꯝ
ꯅꯣꯏ ꯈꯨꯟ ꯃꯥꯟꯅꯕ꯭ꯔꯣ ꯂꯩꯀꯥꯏ ꯃꯥꯟꯅꯕ꯭ꯔꯣ
ꯑꯍꯨꯝ ꯂꯩꯀꯥꯏ ꯂꯩꯀꯥꯏ ꯃꯟꯅꯥꯗꯦ ꯑꯗꯨ ꯑꯗꯨꯝ ꯕꯖꯥꯔꯗ ꯂꯩꯕꯅꯤꯅꯀꯣ
ꯎꯝ
ꯃꯥꯗꯤ ꯅꯝꯂꯥꯂꯣꯡ ꯑꯣꯏꯌꯦ ꯅꯝꯂꯥ
ꯃꯄꯥꯗꯨꯁꯨ ꯑꯣꯖꯥ ꯅꯠꯇ꯭ꯔꯣ ꯀꯥꯎꯟꯔ ꯀꯩꯅꯣꯃ ꯑꯣꯏꯕꯅꯣ
ꯎꯝ ꯃꯣꯏꯁꯨ ꯀꯣ ꯇꯨꯏ ꯈꯣꯏꯁꯨ ꯕꯤꯖꯤꯅꯦꯁ ꯇꯥꯎ ꯇꯥꯎ ꯇꯥꯎ ꯇꯧꯔꯒ ꯈꯪꯈꯥꯏ ꯃꯄꯥꯟꯃꯨꯛꯀ ꯆꯠꯈ꯭ꯔꯕꯅꯦ
ꯑꯣ ꯅꯪꯅ ꯍꯥꯏꯕ ꯊꯨꯏꯁꯦ ꯑꯩꯅ ꯍꯥꯏꯕꯤꯗꯥꯥꯛꯁꯦ
ꯍꯥ
ꯑꯩꯅ ꯍꯥꯏꯕ ꯏꯃꯥꯟꯅꯕꯤꯗꯤ ꯅꯔꯁꯅꯦ
ꯊꯨꯣꯏꯏꯁꯤꯔꯣ
ꯍꯣꯏ
ꯑꯗꯨꯗꯤ ꯇꯣꯉꯥꯜꯂꯝꯅꯤꯗꯣ
ꯍꯣꯏ ꯇꯣꯉꯥꯟ ꯅꯪ ꯆꯍꯤ ꯀꯌꯥ ꯁꯨꯔꯒꯦ
ꯑꯥꯏꯔ
ꯃꯅꯕꯤ ꯇ ꯐꯣꯔ ꯇ꯭ꯋꯤ ꯊ꯭ ꯇ꯭ꯋ ꯐꯣꯔꯅꯦꯕ ꯍꯥꯏ
ꯑꯩ ꯑꯗꯨꯗꯤ ꯂꯥꯜꯂꯦꯍꯦ
ꯍꯣꯏ ꯍꯣꯏ ꯑꯗꯨ ꯂꯣꯏꯔꯝꯀꯅꯦꯕ ꯏꯃꯥꯟꯅꯕꯤꯗꯤ ꯀꯩꯅꯣꯅꯦꯕ ꯑꯗꯨ ꯊꯕꯛ ꯇꯧꯔꯤꯅꯦꯕ ꯐ꯭ꯗꯤ ꯅꯪꯅ ꯍꯥꯏꯕ ꯈꯒꯤ ꯃꯤꯟꯗꯤ ꯈꯔ ꯃꯥꯟꯅꯕ ꯃꯥꯜꯂꯦꯕ ꯀꯣ
ꯎꯝ ꯊꯨꯏ ꯊꯨꯏ ꯊꯨꯏ ꯍꯥꯏꯕꯗꯤ ꯅꯝ ꯂꯥꯂꯣꯡꯒꯤ ꯊꯨꯏꯗꯦ ꯑꯗꯨꯗꯤ ꯑꯇꯩ ꯑꯇꯣꯞꯄ ꯑꯣꯏꯔꯝꯅꯤ
ꯍꯣꯏ ꯅꯣꯏꯁꯨ ꯆꯥꯎꯥꯛꯕꯅꯤꯅꯀꯣ ꯅꯣꯏꯒꯤꯁꯨ
ꯎꯝ
ꯑꯗꯨꯁꯨ ꯌꯥꯏ
ꯑꯗꯨꯗꯤ ꯅꯪꯁꯨ ꯅꯅꯥꯔꯁꯅꯦꯅꯀꯣ
ꯑꯩꯗꯤ ꯇꯦꯛꯅꯤꯁꯤꯌꯥꯟꯅꯤ
ꯑꯣ ꯂꯦꯐ ꯇꯦꯛꯅꯤꯁꯤꯌꯥꯟ ꯂꯦꯐ ꯑꯣ
ꯑꯗꯨꯒꯤ ꯃꯥꯜꯂ ꯑꯗꯨꯒꯤ ꯍꯥꯏꯗꯤ ꯈꯪꯕ ꯍꯥꯏꯅ
ꯃꯣꯏꯂꯤ
ꯎꯝ ꯎ ꯄ ꯃꯂ ꯀꯁ ꯃꯥ ꯏꯇ ꯂ ꯀ
ꯅꯪ ꯃꯤꯡꯁꯦ ꯌꯥꯝ ꯐꯖꯩꯗꯅ
ꯥꯏ ꯄꯟꯗ ꯌꯥꯗꯦ ꯈꯣꯠꯇꯦ ꯍꯥꯏꯕ ꯅꯠꯇ꯭ꯔꯣ
ꯍꯥꯥ
ꯃꯤꯒꯨꯝꯕ ꯀꯔꯤꯒꯨꯝꯕ ꯄꯟꯕ ꯌꯥꯗꯦ ꯈꯣꯠꯇꯦ ꯍꯥꯏꯕ ꯅꯠꯇ꯭ꯔꯣ